ꯇꯌꯦ ꯇꯌꯦ
ꯇꯥꯔꯦ ꯑꯩꯁꯤꯗ ꯑꯩꯒꯤꯗꯣ ꯑꯃꯨꯛꯀ ꯀꯩꯅꯣ ꯇꯧꯗꯦ ꯍꯥꯏꯕ ꯑꯗꯨꯒꯤ ꯇꯥꯕ꯭ꯔꯥ ꯇꯥꯗꯕ꯭ꯔꯅ ꯍꯥꯏꯕ
ꯑ ꯀꯩꯗꯧꯔꯤꯕ ꯍꯧꯖꯤꯛ
ꯑꯩꯗꯣ ꯀ꯭ꯔꯣꯁꯤꯞ ꯈꯔ ꯇꯧꯕꯅꯤꯗ ꯅꯪꯗꯤ
ꯑꯩꯁꯤ ꯇꯃꯔꯒ ꯂꯩꯌꯦ
ꯍ ꯇꯨꯃꯣ ꯇꯨꯃꯣ ꯇꯨꯃꯣ ꯇꯝꯗꯤ
ꯅꯠꯇꯤꯌꯦ ꯑꯗꯨꯒꯤꯀꯣ ꯑꯁ ꯑꯩꯈꯣꯏ ꯄꯥꯕꯨꯡꯁꯤꯅ ꯂꯥꯡꯕꯁꯤꯅ
ꯎ ꯀꯩꯅꯣꯃ ꯇꯧꯈ꯭ꯔꯦ
ꯀꯔꯤ ꯍꯣꯏ ꯐꯣꯂꯣꯕꯦꯛ ꯇꯧꯔꯦ ꯑꯦ ꯑꯗꯨꯣ ꯑꯩꯉꯣꯜꯗꯁꯨ ꯇꯣꯔꯦ ꯕꯠ ꯑꯩ ꯀꯔꯤ ꯍꯥꯏꯗꯣꯏꯅꯣ
ꯕ꯭ꯔꯣ ꯌꯥꯝꯅ ꯀꯩꯅꯣꯃ ꯇꯧꯋꯦ ꯍꯥꯏꯕꯗꯤ ꯑꯩꯈꯣꯏꯉꯣꯟꯗꯗꯤ ꯀꯩꯁꯨ ꯇꯧꯗꯦꯕ ꯑꯦ ꯑꯦꯠ ꯇꯧꯗꯕꯅꯦ ꯑꯗꯨꯒꯤꯅꯦꯕ ꯑꯩꯅ ꯉꯁꯥꯏꯗꯒꯤ ꯖꯦꯁꯀ ꯇꯧꯔꯒ ꯂꯩꯕꯗꯣ
ꯑꯩꯉꯣꯟꯅꯗꯤ ꯇꯔꯤ ꯅ ꯒꯜꯃꯤ ꯀꯔꯣꯏꯇꯔꯗ ꯀꯗꯤ ꯑꯗꯣ ꯎ ꯗꯤ ꯎꯕꯅꯦ ꯍ
ꯍꯥꯥ
ꯀꯩꯅꯣꯒ ꯉꯥꯡꯅꯕꯅꯦꯕ ꯏꯃꯥꯟꯅꯕꯤꯗꯣ
ꯎꯝ
ꯑꯗꯨꯒ ꯃꯣꯏꯗꯣ ꯉꯥꯡꯅꯕꯅꯦꯕ
ꯎꯝ ꯑꯗꯨꯒ ꯀꯔꯤ ꯀꯔꯤ ꯇꯧꯕ
ꯑꯗꯨꯒꯗꯤ ꯍꯥꯡꯅꯈ꯭ꯔꯦ ꯑꯗꯣ ꯑꯩꯗꯤ ꯉꯥꯡꯅꯗ ꯑꯩꯗꯤ ꯇꯣꯉꯥꯟꯅ ꯂꯩꯌꯦ ꯑꯗꯣ ꯑꯩꯅ ꯈꯪꯕ ꯃꯤꯁꯨ ꯐꯣꯂꯣ ꯇꯧꯗꯦꯗ ꯀꯨꯋꯦ
ꯑꯣꯦ ꯌꯥꯗꯦ ꯀꯦ
ꯑꯁ ꯑꯩꯅ ꯁꯤꯗꯨ ꯈꯪꯒꯨꯝ ꯇꯧ ꯁꯤ ꯃꯤꯁꯦ
ꯃꯥꯒꯤ ꯀꯩꯅꯣꯒꯨꯝꯕ ꯀꯩꯁꯨ ꯂꯩꯇꯕ꯭ꯔꯣ
ꯀꯔꯤꯁꯨ ꯂꯩꯇ ꯄ꯭ꯔꯨꯐ ꯇꯧꯅꯅꯨꯡ ꯀꯥꯒꯤꯁꯨ ꯂꯩ ꯑꯣꯀꯦ
ꯑꯣ ꯃꯥꯒꯤ ꯃꯔꯨꯞꯀꯨꯝꯕꯗꯤ
ꯑꯠꯇꯦ
ꯌꯦꯡꯉꯣ ꯑꯗꯨꯒ ꯀꯩꯅꯣ ꯇꯋꯣ ꯅꯪ ꯀꯤꯔꯦꯁꯌꯦ ꯑꯩꯈꯣꯏꯔꯣꯝꯒꯤ ꯃꯤ ꯑꯣꯏꯕꯒꯤꯀꯣ
ꯑꯁ ꯉ ꯑꯩꯁꯨ ꯐꯦꯁꯕꯨꯛꯇ ꯌꯦꯡꯉꯦ ꯏꯟꯁꯇꯣꯜ ꯐꯦꯁꯕꯨꯛꯃꯨꯛ ꯇꯧꯔ ꯂꯩꯔꯦ
ꯉꯥꯡꯗꯕꯤ ꯇꯣꯛꯄꯅꯨꯀꯣ ꯉꯥꯡꯉꯣ
ꯑꯁ ꯉꯥꯡꯂꯤꯕꯅꯤꯍꯦ ꯑꯩꯒꯤ ꯑꯩ ꯐꯦꯁꯕꯨꯛꯇ ꯌꯦꯡꯒꯦ ꯑꯩ ꯐꯦꯁꯕꯨꯛꯇꯤ ꯌꯦꯡꯉꯒ ꯐꯦꯁꯕꯨꯛꯁꯨ ꯄꯥꯏꯃꯟꯗꯕꯒꯤ ꯒ꯭ꯌꯥꯟ ꯇ ꯗ꯭ꯔꯦ
ꯃꯅꯤ ꯑꯁ ꯑꯩ ꯄꯛ ꯅꯥꯈ꯭ꯔꯦ ꯑꯩ ꯄꯛ ꯅꯥꯔꯒ ꯈꯪꯛꯑꯦ ꯍꯧꯖꯤꯛꯀꯣ
ꯀꯔꯤ ꯆꯥꯕꯒꯤꯔꯣ ꯉꯁꯥꯏ ꯏꯔꯣꯟꯕ ꯆꯥꯕꯒꯤ
ꯎꯝ
ꯃꯣꯏꯒꯤꯁꯦ ꯀꯃꯥꯏꯅ ꯇꯧꯕ꯭ꯔꯥ ꯈꯪꯗꯦꯅꯦ ꯑꯁ ꯐꯦꯁꯕꯨꯛꯇ ꯌꯥꯎꯔꯝꯒꯦ
ꯂꯩꯈ꯭ꯔꯕ꯭ꯔ
ꯀꯗꯥꯏꯗꯒꯤ ꯂꯩꯒꯦꯔꯥ ꯄ꯭ꯔꯣꯐꯥꯏꯜ ꯂꯣꯛ ꯇꯧꯋꯦ
ꯀꯔꯤꯁꯨ ꯊꯥꯔꯝꯃ꯭ꯔꯣꯏ ꯑꯗꯨꯗꯤ
ꯍꯣꯏ
ꯏꯅ ꯀꯩꯅꯣ ꯊꯥꯗ ꯃꯛꯅꯤ ꯊꯥꯈꯤꯒꯦꯔꯣ
ꯑꯁ ꯑꯗꯨ ꯑꯩꯅ ꯈꯟꯕꯗ ꯈꯔꯗꯤ ꯂꯩꯐꯝꯗꯤ ꯊꯣꯛꯑꯦꯗ
ꯑꯗꯨꯅꯦ ꯃꯥꯒꯤ ꯀꯩꯅꯣꯒꯤ ꯐꯂꯣꯋꯔꯗ ꯆꯠꯂꯒ ꯃꯥꯒꯤ ꯃꯔꯨꯞꯁꯤꯡꯒꯤꯗꯨ ꯑꯗꯨꯝ ꯌꯦꯡꯉꯣꯕ
ꯎꯝ
ꯒ ꯊ꯭ꯔꯤ ꯁꯇ꯭ꯔꯥꯏꯛ
ꯑꯩ ꯌꯦꯡꯗꯤ ꯌꯦꯡꯒꯅꯤ
ꯎꯝ
ꯑꯗꯨ ꯍꯪꯕꯅꯤ ꯀꯌꯥꯃꯨꯛꯁꯨ ꯄꯣꯡꯕ꯭ꯔꯥ ꯑ
ꯉꯁꯥꯏꯗꯣ ꯑꯁ ꯀꯩꯅꯣꯃ ꯅꯤꯡꯁꯤꯡꯉꯦ ꯍꯧꯗꯤ ꯍꯥꯏꯠꯀꯤꯤꯎꯨꯔꯒꯀꯣ ꯆꯥꯏ ꯑꯣꯏ ꯑꯩꯒꯤ ꯃꯃꯥꯡꯗ ꯂꯩꯈ꯭ꯔꯕꯒꯤ ꯑꯩꯒꯤ ꯃꯇꯥꯏ ꯂꯩꯈ꯭ꯔꯕ ꯑꯩ ꯑꯗꯨꯝ ꯂꯦꯞꯄꯅꯦꯕ ꯍꯥꯏꯥꯏꯇꯤ ꯄ ꯀꯃ ꯀꯥꯟꯕꯨ ꯆꯥꯕ ꯏꯀꯥꯏ ꯈꯪꯗꯕꯤꯅꯦ ꯑꯩꯗꯤ ꯃꯥꯅꯤ ꯑꯩꯗꯤ ꯏꯀꯥꯏ ꯈꯪꯗꯕꯤ
ꯍꯗ ꯃꯤ ꯏꯅꯤ ꯌꯥꯔꯦ ꯑ ꯑꯦꯁ ꯑꯦꯁꯀꯗꯣ ꯗꯤꯂꯤꯠ ꯂꯣꯏ ꯇꯧꯔꯕꯅꯦ ꯑꯩ ꯌꯥꯝ ꯁꯥꯎꯅꯤꯡꯉꯦ
ꯎꯝ
ꯀꯧꯔꯤꯒꯦ ꯎꯝ ꯑꯩꯅ ꯅꯣꯟꯖꯒꯗꯕ ꯃꯤ ꯃ ꯕ꯭ꯔꯥ
ꯎꯝ
ꯅꯠꯇ꯭ꯔꯥ
ꯎꯝ
ꯑꯗꯕꯨꯅꯖꯕ ꯀꯥꯏꯅ ꯅꯣꯠꯟ ꯃꯥꯏ ꯂꯤꯁ
ꯎꯝ
ꯑꯩꯅ ꯍꯪꯕꯅꯦꯕ ꯃꯀꯖꯤ ꯄꯩꯁꯥ ꯍꯥꯡꯕ ꯁꯥꯔꯒ ꯐꯖꯅꯁꯨ ꯈꯟꯕꯤꯗꯕ ꯁꯥꯕꯅꯤ ꯑꯩꯅ ꯑꯆꯥꯉꯣ ꯁꯤꯡꯉꯣꯁꯤꯡ ꯍꯥꯏꯔꯒ ꯎꯝ ꯉꯣ ꯏꯦ ꯑꯗꯣ ꯑꯌꯥ ꯑꯗꯨꯃꯥꯏꯅ ꯇꯧꯅꯕ ꯑꯣꯏꯔꯦ ꯍꯥꯏꯔꯦ ꯎꯝꯥꯏ ꯑꯗꯨꯗꯒꯤ ꯑꯩꯅ ꯄꯣꯡꯉꯦ ꯌꯥꯝ ꯌꯥ ꯕꯨꯣ ꯍꯞ ꯀꯥꯏꯦꯗ ꯍꯣꯏ ꯌꯥꯔꯦ ꯍꯥꯏꯔꯔꯣꯏ ꯍꯥꯏꯔꯒ ꯃꯦꯁꯦꯁ ꯂꯣꯏ ꯗꯤꯗꯤ ꯇꯧꯕꯤꯈ꯭ꯔꯦ
ꯀꯩꯅꯣ ꯅꯔꯕꯨꯡꯒꯟꯗ
ꯏꯃꯥꯟꯅꯕꯤꯗ ꯍꯣꯏ ꯀꯌꯥ ꯅꯁꯥ
ꯅꯪꯒꯤ ꯃꯦꯀꯔꯗ ꯌꯥꯔꯦ ꯑꯣꯏꯔꯣꯏ ꯃꯣꯏꯗꯤꯐꯥꯎꯁꯨ ꯎꯗ꯭ꯔꯕꯗꯨꯕꯨ
ꯑꯗꯨ ꯑꯗꯨꯅꯦ ꯃꯣꯏ ꯑꯣꯏꯗ꯭ꯔꯦꯅꯦ ꯑꯩꯁꯨ ꯑꯣꯏꯗꯔꯅꯨ ꯁꯤꯅꯦꯗ ꯍꯕꯗꯨꯕꯨ ꯅꯠꯇ꯭ꯔꯣ ꯑꯗꯨꯅꯦ ꯀꯥꯟꯅꯗꯕꯗꯣ ꯑꯗꯨꯝ ꯇꯧꯔ ꯂꯩꯁꯨ ꯃꯩ ꯑꯗꯨ ꯀꯅꯗꯕ
ꯉꯣꯟꯖꯔꯤꯕꯅꯦ
ꯃꯇ ꯑꯃꯨ ꯃꯇꯝꯗꯩꯅꯣ
ꯎꯝ ꯍꯥꯏꯕꯗꯤ ꯁꯤꯗꯤ ꯂꯩ ꯀꯩꯅꯣꯒꯨꯝꯕ ꯅꯠꯇꯦꯕ ꯑꯗꯨꯝ ꯌꯥꯔꯤꯑꯕ ꯑꯉꯥꯡꯕꯁꯤ ꯑꯗꯨꯃꯥꯏꯅ
ꯃꯥ ꯀꯩꯅꯣ ꯇꯧꯕꯩꯅꯤꯅꯦ ꯑ ꯋꯥꯈꯜ ꯊ ꯑ ꯀꯥ ꯑꯣꯏꯔꯤꯕꯩꯔꯦ
ꯀꯔꯤꯔꯣ ꯀꯔꯤ ꯑꯗꯨꯒꯨꯝꯕ
ꯑꯗꯨꯅꯤ ꯑꯩꯈꯣꯏꯅ ꯂꯦꯁꯟꯁꯦ ꯃꯤꯅ ꯅꯠꯇꯦ ꯃꯤꯅ ꯏꯁꯇꯦꯞ ꯑꯃꯃꯝ ꯀꯥꯜꯂꯤꯉꯩꯗ ꯑꯩꯈꯣꯏꯅ ꯑꯅꯤ ꯑꯍꯨꯝ
ꯑꯁꯦꯡꯕ ꯅꯪꯒ ꯑꯩꯃꯛꯇꯤꯀꯣ ꯍꯦꯃꯜꯂꯦ ꯑꯍꯟꯈꯣꯏꯁꯨ ꯑꯩꯈꯣꯏꯒꯤ ꯑꯦꯗꯚꯥꯏꯁ ꯉꯥꯏꯔꯒ ꯂꯩꯈ꯭ꯔꯦꯕ ꯌꯥꯟ ꯇꯈꯩꯕꯅꯤꯌꯝ ꯅ ꯏ ꯅꯅꯤꯗ ꯈꯟꯀꯂꯒ ꯀꯅꯤꯔ
ꯎ ꯃꯣꯏꯅ ꯈꯪꯗꯕꯒꯤꯅꯦ ꯑꯩꯈꯣꯏꯗꯤ ꯈꯪꯉꯤ ꯑꯩꯈꯣꯏ ꯈꯪꯉꯗꯤ ꯌꯥꯔꯦ ꯑꯩꯈꯣꯏꯒ꯭ꯌꯥꯟ ꯇꯔꯗꯤ ꯌꯥꯔꯦ ꯦ ꯃꯣꯏ ꯇꯥꯗꯁꯅꯨ ꯇꯥꯔꯕꯅꯦ ꯅꯪꯒ ꯑꯩꯗꯤ ꯇꯥꯃꯜꯂꯝꯃꯜꯂꯦ ꯐꯨꯅꯤꯡꯕ ꯑꯃ ꯌꯥꯎꯈ꯭ꯔꯦ ꯇꯥꯃꯟꯗꯅ ꯑꯦ ꯎ
ꯅꯣꯡꯒꯤꯌꯦꯗ ꯃꯤ ꯀꯟꯐꯦꯁꯟ ꯂꯦꯇꯔ ꯏꯕꯁꯤꯡꯁꯤꯕꯨ ꯒ꯭ꯌꯥꯟ
ꯇ ꯑꯩꯅ ꯁꯤ ꯑꯩꯅ ꯉꯁꯖꯤ ꯃꯤꯁꯦꯁ ꯑꯃ ꯊꯥꯕꯗꯣ ꯑꯗꯨꯗꯣ ꯉꯁꯥꯏ ꯊꯦꯡꯅꯩꯌꯦ ꯆꯠꯄꯗꯁꯨ ꯃꯅꯤꯡꯗ ꯃꯥꯁꯨ ꯑꯦꯛꯖꯥꯝ ꯊꯥꯕ ꯃꯥꯜꯦ ꯃꯤ ꯒꯤ ꯑꯗꯨꯒꯤ ꯃꯥꯁꯨ ꯂꯩꯃꯥꯏꯅ ꯁꯤꯝꯀꯣꯗ ꯊꯥꯕ ꯑꯩꯈꯣꯏꯅ ꯌꯨꯅꯥꯏꯇꯦꯠꯇ ꯊꯥꯕꯅꯦꯕ ꯍꯣꯏ ꯍꯣꯏ ꯑꯗꯨ ꯑꯗ ꯃꯥꯁ ꯃꯥꯅ ꯃꯅꯤꯡꯗ ꯃꯆꯦꯁꯤꯡꯅ ꯀꯅꯥꯅ ꯅꯨꯄꯤ ꯑꯅꯤ ꯅꯞꯂꯒ ꯆꯠꯂꯦ
ꯎꯝ
ꯁꯨ ꯊ ꯍꯦꯛ ꯆ ꯃꯥ ꯍꯥꯏꯕꯁꯦ ꯑꯣꯏꯔꯝꯃꯦ
ꯂꯔꯤꯁꯥꯒ ꯂꯔꯤꯁꯥꯒ ꯃꯆꯤ ꯑꯣꯏꯔꯝꯒ ꯇꯣ ꯃꯥꯜ ꯍ
ꯍꯣꯏ ꯑꯣꯏꯔꯝꯕ ꯌꯥꯏ ꯑꯗꯨꯗ ꯈꯪꯗꯗꯤ ꯁꯅ ꯌꯦꯡꯗꯕꯒꯤꯦ
ꯎꯝ
ꯑꯩꯁꯦ ꯁꯥꯎꯅꯤꯡꯔꯒꯅꯦ ꯗꯤꯄꯤꯀꯥꯁꯦ ꯂꯧꯊꯣꯛꯎꯔꯕꯅꯤ ꯑꯦꯈꯔ ꯋꯥꯔꯧꯔ
ꯀꯅꯥꯉꯣꯟꯗ ꯋꯥꯔꯧꯔꯤꯕ
ꯑꯗꯨꯝ ꯃꯤꯉꯣꯟꯗ ꯏꯆꯥ ꯅꯨꯄꯥꯗꯨꯒꯤ ꯏꯃꯥꯟꯅꯕꯗꯨꯗꯒꯤ ꯏꯃꯥꯟꯅꯕꯤ ꯤ ꯂꯣꯏ ꯋꯥꯔꯔꯦ
ꯍ
ꯅꯪꯁꯨ ꯑꯩꯅ ꯈꯪꯕꯁꯨ ꯑꯣ ꯑꯁꯦꯡꯕ ꯅꯪꯁꯨ ꯈꯪꯕ ꯃꯤꯁ ꯑꯣ ꯄꯥꯎꯁꯤꯍꯦ
ꯑꯁꯦ ꯑꯗꯨꯅꯗꯤ ꯑꯩꯗꯤꯀꯣ ꯁꯨꯃꯥꯏꯅ ꯑꯣꯏꯕꯅꯦꯕ ꯑꯩꯗꯤ ꯃꯤꯁꯦ ꯈ ꯈꯪꯅ ꯈꯪꯅ ꯃꯟꯗꯕꯒꯤꯅꯦꯕ
ꯎꯝ
ꯑꯩꯅ ꯃꯤ ꯈꯪꯅꯕ ꯍꯥꯏꯕꯁꯦ ꯌꯥꯝ ꯂꯨꯑꯦ ꯌꯥꯝ ꯇꯥꯡꯅꯁꯨ ꯊꯣꯛꯑꯦ ꯅꯨꯄꯥꯗ ꯑꯩꯅ ꯈꯪꯕꯗꯨꯕꯨ ꯑꯗꯨꯝ ꯅꯪꯅ ꯈꯪꯕꯗꯨ ꯃꯉꯥꯏꯔꯦ ꯑꯩꯅ ꯈꯪꯕ ꯃꯤꯁꯨ ꯑꯝꯐꯥꯎ ꯂꯩꯇꯦꯕ ꯅꯪꯒꯤꯁꯦ
ꯨ ꯂꯩꯇꯦ ꯑꯩꯅ ꯈꯪꯕꯁꯨ ꯂꯩꯇꯦ
ꯃꯔꯨꯞꯁꯦ ꯃꯁꯛ ꯐꯖꯕ ꯇꯤꯟꯅꯧ ꯁꯤꯅꯦꯕ ꯅꯪꯒꯤ ꯐꯤꯕꯝꯁꯦ
ꯍꯣꯏ
ꯑꯗꯨꯒ ꯍꯥꯏꯕꯒ ꯑꯩꯅ ꯌꯥꯝ ꯀ꯭ꯂꯣꯖ ꯑꯣꯏꯈ꯭ꯔꯕꯗꯨꯗ ꯑꯩꯅ ꯋꯥ ꯆ ꯑꯩꯅ ꯊꯤꯟꯁꯤꯟꯅꯤꯡꯉꯥꯏꯗ ꯎꯔꯒ ꯂꯩꯔꯦ
ꯎꯗꯤ ꯋꯥꯏꯗ
ꯑꯗꯨ ꯑꯣꯏꯔꯁꯨ ꯑꯦꯠꯂꯤꯁ ꯅꯪꯗꯤ ꯑꯗꯨꯝ ꯇ꯭ꯔꯥ ꯇꯧꯕꯤꯦꯅ ꯆꯠꯁꯤꯜꯂꯒꯣ
ꯍꯣꯏ
ꯀꯥꯏ ꯇꯧꯒꯦꯅ ꯁꯤꯐꯥꯎꯕ ꯍꯥꯏꯕꯤꯑꯅ ꯅꯪꯒꯤꯗꯨꯗꯤ ꯅꯪꯗꯤ ꯌꯦꯡꯉꯣ ꯅꯪꯅ ꯈꯪꯅ ꯃꯤꯒꯨꯝ ꯈꯪꯅꯕ ꯃꯤ ꯅꯪꯒꯤ ꯃꯔꯨꯞ ꯑꯩꯅꯒ ꯑꯗꯨꯃꯥꯏꯅ ꯇꯧꯔꯗꯤ ꯅꯪꯗꯤ ꯏꯁ ꯅꯣꯡꯃꯗ ꯑꯗꯨꯝ ꯀꯩꯅꯣꯒ ꯇꯧꯈ꯭ꯔꯅꯤ ꯑꯁꯦꯡꯕ ꯑꯗꯨ ꯌꯦꯡꯉꯣ ꯑꯁꯤꯐꯥꯎꯁꯨ ꯑ ꯑꯩ ꯁꯤꯗ ꯇꯧꯔꯒ ꯂꯩꯕꯗꯣ
ꯑꯗꯨ
ꯑꯗꯨꯅꯦ ꯈꯪꯅꯕ ꯃꯤ ꯑꯣꯏꯔꯗꯤ ꯑꯗꯨꯃꯥꯏꯅ ꯑꯣꯏꯈ꯭ꯔꯅꯤ ꯈꯪꯅꯕꯗ ꯑꯗꯨ ꯐꯥꯎꯕ ꯆꯣꯡ ꯆꯣꯡꯅꯔꯒ ꯊꯤꯕꯁꯤꯕꯨ
ꯍꯪ ꯌꯥ ꯍꯥꯏꯔ ꯀꯌꯥꯃꯨꯛꯁꯨ ꯄꯪꯕ꯭ꯔꯥ ꯌꯦꯡꯉꯣ ꯑꯗꯨꯗꯤ ꯉꯔꯥꯡ ꯑꯩꯅ ꯎ ꯀꯩꯅꯣ ꯊꯥꯕꯗꯣ ꯏꯆꯥ ꯅꯨꯄꯥꯒꯤ ꯑꯩꯅ ꯅꯪꯉꯣꯟꯗ ꯊꯥꯏꯅ
ꯎꯝ
ꯑꯃ ꯑꯩꯅ ꯅꯪꯅ ꯑꯁꯤꯗꯤ ꯍꯤꯒꯥꯏ ꯋꯥ ꯇꯧꯔꯣ ꯀꯥꯏꯅ ꯍꯥꯏꯕꯗꯣ
ꯎꯝ
ꯒꯤ ꯑꯉꯥꯡꯗꯨꯁꯨ ꯑꯩꯅ ꯍꯥꯏꯕꯗꯨ ꯀꯌꯥ ꯁꯨꯡ ꯀꯌꯥ ꯒ꯭ꯌꯥꯟ ꯇꯥꯕ ꯂꯧ ꯁꯤꯟꯕ ꯉꯝꯗꯕ
ꯈꯪꯉꯦ ꯀꯔꯤꯁꯨ ꯉꯥꯡꯅꯕ ꯇꯣ ꯍꯥꯏꯕ ꯌꯥꯔꯣꯏꯌꯦ ꯑꯗꯨꯝ ꯎꯋꯦ ꯑꯗꯨꯗꯒꯤ ꯎꯈ꯭ꯔꯦ
ꯇꯣꯛꯄꯗꯨꯗꯤ ꯂꯥꯏꯔꯤꯕ ꯃꯤꯅ ꯋꯥꯔꯧꯕ ꯍꯥꯏꯖꯤꯗꯤ ꯃꯤꯅ ꯁꯥꯎꯋꯦ ꯒꯨꯝꯕ ꯍꯥꯏꯕꯕꯁꯤ ꯈꯪꯗꯦꯕ ꯉꯔꯥꯡ ꯑꯩꯅ ꯁꯥꯎꯖꯤꯟꯅꯔꯒ ꯇꯨꯝꯂꯅꯤ ꯇꯨꯝꯔꯅꯤ ꯀꯥꯏꯅꯒ ꯍꯥꯏꯕ
ꯎꯝ
ꯑꯗꯨꯗ ꯐꯕꯁꯨ ꯀꯣ ꯀꯩꯅꯣ ꯍꯥꯏ
ꯨꯅꯥꯃꯤꯁꯥꯏ꯭ꯔꯥ
ꯅꯠꯇꯦ ꯍꯣꯏ ꯗꯥꯏꯔꯦꯛ ꯑꯗꯨꯃꯥꯏꯅꯗꯤ ꯍꯥꯏꯗꯕꯤꯗꯤꯀꯣ ꯍ ꯍꯣꯏ ꯀꯩꯅ ꯇꯧꯔꯁꯦ ꯅꯣꯡꯃ ꯄꯣꯊꯥꯔꯣ ꯀꯩꯒꯨꯝꯕꯒ ꯍꯥꯏꯔꯛ ꯑꯗꯨꯒꯤ ꯑꯩꯅ ꯃꯤꯅ ꯁꯥꯎꯔꯒ ꯍꯥꯏꯕꯁꯤꯗꯤ ꯈꯪꯗꯦꯅꯦ ꯍꯪ ꯍꯥꯏꯔꯒ ꯑꯗꯨꯅꯦ ꯑꯩꯅ ꯍꯥꯏꯕꯗ ꯆꯨꯝꯗ꯭ꯔ ꯆꯥꯟꯅ ꯆꯥꯅꯕꯗꯣ ꯆꯥꯛꯇꯥꯃꯤꯟꯅꯩ ꯍꯥꯏꯕꯗꯣ ꯑ ꯑꯣꯏꯅ
ꯍꯣꯏꯖꯖꯕ ꯑꯩꯒꯤꯁꯨ ꯆꯥꯟꯅꯕꯤꯔꯝꯕ ꯑꯣꯏꯁꯅꯨ
ꯑꯣꯏꯍꯟꯅꯤꯡꯉꯤꯕꯅꯤ ꯈꯪꯗꯕꯒꯤ ꯋꯥ ꯉꯥꯛꯇꯅꯦ ꯆꯤꯡꯁꯤꯗ ꯈꯪꯅꯝꯕ ꯑꯣꯏꯗꯤ ꯐꯕ ꯉꯥꯡꯅꯕ ꯅꯨꯡꯉꯥꯏꯕ ꯑꯣꯏꯗꯤꯀꯣ ꯣꯣ ꯎꯝ ꯆꯟꯅꯗꯤ ꯉꯥꯡꯅꯒꯅꯤꯌꯦ ꯑꯖꯤꯗꯤ ꯑꯩ ꯂ ꯂꯧꯀꯤ ꯑꯣꯏꯔꯗꯤꯣꯏꯅꯦ ꯂ ꯂꯧꯀꯤ
ꯍꯦ ꯑꯣꯏꯕ ꯌꯥꯗ꯭ꯔꯤ ꯍꯦ ꯆꯦꯁꯥꯅ ꯀꯩꯅꯣꯃ ꯏꯃꯣꯍꯦ ꯃꯇꯝ
ꯑꯩꯅ
ꯑꯣꯚꯥꯏ